ꯍꯜꯂꯣ ꯍꯜꯂꯣ
ꯇꯥꯏꯌꯦ ꯀꯥꯏꯁꯨꯨ ꯇꯧꯗꯤꯌꯦ ꯂꯞꯔ ꯉꯝ ꯂꯩꯌꯦ
ꯑꯁ
ꯅꯪꯗꯤꯌꯦ
ꯑꯩꯁꯨ ꯑꯗꯨ ꯂꯦꯄꯂꯌꯦꯦ ꯁꯥꯅ ꯆꯥꯕꯅꯦ ꯑꯁ ꯀꯧꯔꯤꯅꯣ ꯈꯪꯗ꯭ꯔꯦꯗ
ꯅꯨꯡꯁꯤꯠ ꯅꯨꯡꯉꯥꯏ ꯍꯧꯖꯤꯛꯁꯦ
ꯍꯥꯥ
ꯅꯨꯡꯁꯤꯠ ꯅꯨꯡꯉꯥꯏꯕ ꯍꯧꯖꯤꯛꯁꯦ
ꯑꯁꯤꯁꯤ ꯑꯩꯖꯤꯔꯗꯤꯀꯣ ꯆꯕ ꯆꯕ ꯃꯔ ꯍꯅꯤ ꯉꯥꯏꯂꯗ꯭ꯔꯦ
ꯅꯣꯡꯣꯡꯁꯨꯨꯕꯦ ꯁꯤꯗꯗꯤ ꯍꯗꯗꯤ
ꯑ
ꯐꯔꯦꯅ ꯃꯁꯥꯏꯜ
ꯑꯁꯤꯔꯗꯤ ꯑꯁ ꯅꯣꯡ ꯆꯧꯈꯦ ꯇꯧꯔꯒ ꯃꯨ ꯆꯥ ꯈꯔꯦꯅꯦ
ꯅꯣꯡꯁꯨꯕꯅ ꯐꯔꯦꯗ ꯏ
ꯌꯥꯗ꯭ꯔꯦ ꯁꯤꯗꯗꯤ ꯑꯁ
ꯑꯣꯅ ꯐꯦ
ꯀ ꯆꯔꯒ ꯍꯥ
ꯑꯣꯏꯣꯏꯔꯣ
ꯎꯝ
ꯑꯩꯈꯣꯏꯁꯦ ꯀꯩꯟꯖꯥꯅꯧ ꯆꯧꯒꯔꯤ ꯆꯥꯏꯌꯦ ꯑꯩꯈꯣꯏꯗꯤ
ꯎꯝ ꯁ꯭ꯋꯥꯏꯗꯤ ꯐꯧ ꯊꯥꯕ ꯍꯧꯔꯦꯅꯦ
ꯑ ꯎ
ꯅꯣꯏ ꯔꯣꯝ ꯅ
ꯑꯁ ꯑꯩꯈꯣꯏꯔꯣꯝꯗꯤ ꯎꯗꯦꯅꯦꯍꯦ ꯃꯄꯥꯟ ꯊꯣꯛꯇꯕꯅꯤꯅ ꯀꯝ ꯈꯪꯗ꯭ꯔꯦ ꯕ꯭ꯂꯥꯏꯅꯦ ꯈꯣꯏ ꯂꯩꯔꯤꯁꯦ ꯕꯂꯏ ꯕꯂꯏ
ꯍꯥꯎ ꯊꯅ ꯍꯥꯏꯅ ꯎ ꯆꯥꯛꯂꯝꯃꯤꯗ
ꯑꯁ ꯆꯥꯁꯤꯜꯂꯣ ꯀꯩꯗꯧꯔꯒꯦ
ꯕꯅꯤꯅ ꯆꯅꯤꯡ
ꯏꯁ ꯆꯥꯒꯗꯕꯅꯦ ꯏꯟꯁꯥꯡ ꯍꯥꯎꯇ꯭ꯔꯁꯨ ꯆꯥꯒꯗꯕꯅꯤꯅꯦ
ꯎꯝ ꯑꯣ ꯅꯁꯥꯏ ꯅꯣꯡ ꯆꯕꯣꯏ ꯍꯧꯖꯤꯛ ꯑꯁ ꯅꯨꯡꯁꯥ ꯀꯥꯟꯗ ꯊꯣꯛꯑꯏꯗ ꯗꯤꯌꯥꯟ ꯑꯝꯇ ꯇꯗꯤ ꯁꯤ ꯋꯦꯗꯔꯁꯦ
ꯎ
ꯃꯣꯏꯒꯤꯁ
ꯄꯥꯗꯅ ꯍꯧꯖꯤ ꯁꯤꯒꯤ ꯋ‌ꯦꯗꯔꯁꯦ
ꯎ
ꯎꯝ
ꯌꯥꯗ꯭ꯔꯦꯅꯦ ꯌꯥꯗ꯭ꯔꯦꯅꯦ ꯀꯔꯤ ꯇꯧꯁꯦꯔꯥ
ꯎꯝ ꯎꯝ
ꯀꯏ ꯀꯩꯏ ꯇꯧꯔꯤꯅꯣ ꯅꯣꯏꯣꯏꯕꯨ
ꯀꯩꯁꯨ ꯇꯧꯗꯦꯗ ꯁꯥꯃꯟ ꯕꯅꯤꯅ ꯇꯨꯃꯦ ꯆꯥꯏꯌ‌ꯦ ꯍꯒꯜꯂꯦ
ꯎꯝ
ꯎꯝ ꯃꯥꯏꯁꯤꯅ ꯅꯣꯡꯃ ꯅꯣꯡꯃꯥꯗ ꯄꯤꯝꯄꯜꯁ ꯀꯌꯥ ꯀꯌꯥ ꯊꯣꯛꯅꯣ ꯈꯪꯗꯦꯗ
ꯑ
ꯅꯣꯡꯃꯗ ꯇꯪꯈꯥꯏ ꯇꯪꯈꯥꯏ ꯊꯣꯛꯑꯦ ꯃꯥꯏꯗ
ꯑꯩꯈꯣꯏꯗꯤ ꯀꯣꯛꯀꯨꯝꯕ ꯊꫭꯛꯇꯦ ꯑꯗꯣ ꯃꯥꯏꯗꯣ ꯑꯁ ꯋꯥꯂꯤ ꯇꯧꯕꯀꯣ ꯑꯁ ꯌꯥꯗ꯭ꯔꯦ
ꯌꯥꯝ ꯊꯣꯛꯑꯦ ꯑꯩꯒꯤꯗꯤ ꯃꯆꯥ ꯃꯆꯥꯗꯣ ꯌꯥꯝ ꯄꯤꯛꯇꯕꯁꯨ ꯏꯝꯐꯥꯜ ꯊꯁꯤꯅ ꯈ ꯈꯪꯗ‌ꯦꯅꯦꯁꯤꯁ
ꯎ ꯍꯒꯠꯆꯕꯒꯤ ꯇꯥꯏꯞꯇ ꯊꯣꯛꯄꯗ
ꯄꯤꯝꯄꯜꯁ ꯑꯨꯔꯤꯡ ꯃꯆꯥ ꯃꯆꯥ ꯌꯥꯝ ꯊꯣꯛꯎꯕꯗꯣ ꯑꯗꯨꯝ ꯇꯧꯕ ꯆꯈꯥꯎꯕ ꯆꯈꯥꯎꯗ ꯑꯣꯏꯕꯒꯤꯔ ꯈꯪꯗꯦꯅ
ꯍꯟꯗꯛꯇꯤ ꯑꯩ ꯑꯩꯒꯤꯗꯤ ꯁꯤꯗ ꯑꯗꯨ ꯊꯣꯛꯇꯦ ꯄꯝꯕꯥꯜꯁꯦ ꯊꯣꯛꯇꯦ ꯑꯗꯨꯥꯏ ꯍꯥꯏꯗꯣ ꯑꯣꯏꯂꯤ ꯇꯧꯕꯀꯣ ꯌꯥꯗ꯭ꯔꯦꯅꯦ ꯎ
ꯌꯥꯎ ꯍꯥꯏꯕꯅꯦ
ꯑꯩꯒꯤꯗꯤ ꯍꯧꯖꯤꯛꯀꯥꯟꯁꯦ ꯑꯗꯨꯝ
ꯈꯪꯗ꯭ꯔꯦꯗꯚꯥꯏ ꯂꯩꯇ꯭ꯔꯦꯗ ꯍꯥꯥ
ꯄꯂꯥꯏꯇꯦ ꯄꯔꯥꯏꯇꯦ
ꯀꯩ ꯍꯥꯏꯕꯤꯅꯣ
ꯎꯄꯥꯏ ꯂꯩꯇꯦ ꯍꯥꯏꯕꯅꯦ
ꯀꯩ ꯎꯄꯥꯏꯂꯗ꯭ꯔꯤꯅꯣ ꯄꯥꯏ ꯌ ꯇꯧꯔꯣ
ꯂꯣꯏꯃꯛ ꯂꯣꯏꯅꯃꯛꯇ ꯎꯄꯥꯏ ꯂꯩꯇ꯭ꯔꯦ
ꯎꯝ ꯎꯄꯥꯥꯏ ꯑꯃ ꯇ ꯍꯧꯅꯗꯅ
ꯎꯝ
ꯑꯁꯤꯗꯁꯨꯀꯣ ꯖꯥꯠ ꯥꯠꯅꯤꯒ
ꯀꯩꯒꯦ
ꯑꯩꯒꯤ ꯐꯣꯟꯁꯨ ꯖꯥꯠ ꯖꯥꯠꯅꯤ
ꯀꯩꯗꯧ ꯌꯥꯖꯥ ꯀꯥꯔ ꯅ
ꯎꯝ ꯑ ꯅꯨꯡꯁꯥꯗ ꯂꯦꯞꯄꯁꯨ ꯑꯁ ꯌꯥꯝ ꯋꯥꯕꯅꯤꯗ ꯑ ꯁꯣꯄꯤꯡ ꯆꯂꯔꯁꯦ
ꯅꯨꯡ ꯁꯥꯗ꯭ꯔꯣ
ꯇꯔꯦꯁꯤꯗꯅꯦ ꯀꯔꯤꯅꯣ ꯇꯔꯗ ꯂꯩꯔꯤꯅꯦ ꯀꯔꯤꯅꯣ
ꯑꯣ ꯋꯥꯥꯏ ꯂꯩꯗꯤꯅꯦ ꯎꯝ ꯉꯁꯥꯏꯗꯤꯒ ꯂꯦ ꯄꯅꯤ ꯍꯥꯏꯁꯦ
ꯂ
ꯏ ꯁꯤꯒꯥ ꯊ ꯀꯧꯔꯥꯉ ꯀꯔꯤ ꯀ
ꯂꯥꯥꯁꯗ ꯂꯥꯁꯗ ꯀꯩꯅꯣ ꯇꯧꯔꯅꯤꯀꯣ
ꯂꯥꯁ ꯍꯣꯁꯄꯤꯇꯥꯜꯗ ꯂꯩꯔꯦ ꯃꯥ ꯑꯗꯨ
ꯑꯣ ꯌꯅꯤ ꯑꯃ ꯀꯩꯅꯣ ꯌꯥꯎꯅꯤꯡꯕꯒꯤ ꯌꯥꯝ ꯇꯥꯔꯅꯤꯀꯣꯅꯦ
ꯃꯥꯗꯣ ꯑꯗꯨ ꯇꯧꯕꯒꯦ ꯎꯝ ꯅ ꯆꯠꯇ ꯂꯩꯦꯄꯒꯤ
ꯎ
ꯑ ꯍꯣꯁꯄꯤꯗꯗ ꯑꯁꯤ ꯌꯨꯗ ꯂꯩꯔꯦ ꯍꯥꯏꯅꯤ
ꯌꯥꯝ ꯆꯥꯡꯈ꯭ꯔꯦ ꯍꯥꯏꯔꯅꯤ
ꯎꯝ
ꯌꯥꯝ ꯆꯥꯡꯈꯅꯤꯒ ꯅꯪ ꯃꯩꯁꯨ ꯂꯥꯛꯗꯦ ꯕꯦꯇ꯭ꯔꯤꯁꯨ ꯌꯥꯎꯗꯦ ꯀꯃꯥꯏꯅ ꯍꯤꯡꯗꯣꯏꯅꯣ ꯈꯪꯗꯦ ꯉꯁꯤ
ꯑꯁꯤꯗꯗꯤ ꯂꯥꯛꯄ꯭ꯔꯥ ꯂꯥꯛꯇꯕ꯭ꯔꯥ ꯈꯪꯗꯦ ꯑꯩꯗꯤ ꯑꯁ
ꯀꯨꯏ ꯀꯨꯏꯕ ꯃꯥꯜꯂꯤꯦꯗ ꯅꯪꯒꯤꯁꯦ
ꯀꯍꯤꯔꯦ ꯑꯩ ꯁꯤꯗꯦ ꯄꯤꯁꯦ
ꯌꯥꯝ ꯀꯜꯂꯤꯒꯃꯦ
ꯎꯝꯝ
ꯆꯥꯗꯦ ꯌꯥꯝ
ꯀꯟ꯭ꯔꯗꯤ ꯌꯥ꯭ꯔꯦꯅꯦ ꯑ ꯑꯩꯈꯣꯏꯗꯤ ꯀꯩꯅꯣ ꯇꯧꯗꯕꯅꯤꯅ ꯐ꯭ꯔꯔꯤꯗ ꯂ ꯏꯕꯅꯦꯅꯀꯣ ꯅꯪꯕꯨ ꯀꯅꯥ ꯀꯅꯥ ꯂꯩꯔꯤꯅꯣ?